ꯍꯂꯣ ꯑꯣ ꯁꯤꯁꯇ꯭ꯔ ꯑꯥ ꯅꯨꯡꯉꯥꯏꯔꯤꯕꯣ ꯁꯤꯁꯇ꯭ꯔ
ꯅꯨꯡꯉꯥꯏꯔꯤ ꯅꯪꯗꯤ
ꯑꯣ ꯑꯩꯁꯨꯦ ꯑꯗꯨꯝ ꯅꯨꯡꯉꯥꯏꯔꯤ ꯍꯥꯏꯇꯥꯔꯦ ꯑꯗꯨꯝ ꯅꯨꯡꯉꯥꯏꯅ ꯑꯗꯨꯝ ꯂꯩꯔꯤ ꯍꯥꯏꯇꯥꯥꯝꯅꯤ ꯍꯧꯖꯤꯛꯇꯤ
ꯍꯣꯏ ꯃꯥꯅꯦ
ꯑꯣ ꯁꯤꯁꯇ꯭ꯔꯕꯨ ꯀꯩꯗꯧꯔꯝꯕꯅꯣ
ꯍꯧꯖꯤꯛꯇꯤ ꯐꯝꯔꯒ ꯂꯩꯌꯦ ꯁꯣꯝꯗꯤ
ꯑꯣ ꯑꯩꯁꯨ ꯄꯣꯊꯥꯔꯝꯕꯅꯤ ꯍꯥꯏꯇꯥꯔꯦ ꯆꯠꯊꯣꯛꯎꯕ ꯑꯗꯨꯒꯤ ꯄꯣꯊꯥꯔꯝꯕꯅꯤ ꯉꯁꯤ ꯀꯩ ꯃꯊꯦꯜ ꯇꯧꯔꯒꯦ ꯁꯤꯁꯇ꯭ꯔꯕꯨ
ꯑꯩꯈꯣꯏꯁꯦ ꯃꯣꯔꯅꯤꯡ ꯀꯔꯤꯔ ꯑꯩ ꯀꯥꯎꯈ꯭ꯔꯦ ꯑꯩꯅ ꯆꯥꯕꯗꯣ ꯑꯣ ꯃꯥꯏꯔꯦꯟ ꯆꯥꯏꯌꯦ
ꯃꯥꯏꯔꯦꯟ ꯆꯥꯏꯌꯦ ꯍꯣ ꯃꯥꯏꯔꯦꯟ ꯈꯛꯇꯔꯣ ꯑꯇꯣꯞꯄ ꯌꯥꯎꯗꯕ꯭ꯔꯣ
ꯃꯥꯏꯔꯦꯟꯅꯦ ꯆꯥꯛꯅꯦ ꯍꯦ ꯍꯦ ꯑꯃꯦꯠꯄꯅꯦ
ꯅꯠꯇꯦ ꯅꯠꯇꯦ ꯆꯥꯛꯄꯨꯗꯤ ꯑꯗꯨꯝ ꯌꯥꯎꯔꯝꯃꯅꯤꯗꯅ ꯑꯇꯣꯞꯄ ꯑꯍꯥꯎꯕ ꯂꯩꯗꯅ ꯑꯗꯨꯒ ꯆꯥꯃꯤꯟꯅꯕ ꯍꯥꯏꯕꯅꯤꯗ
ꯑꯣ ꯑꯩꯁꯨ ꯀꯩꯅꯣ ꯆꯥꯏ ꯑꯥ ꯇꯨꯅ ꯏꯔꯣꯝꯕ ꯆꯥꯏ ꯏꯔꯣꯝꯕ ꯑꯃꯅꯦ ꯑꯗꯨꯒ ꯌꯦꯔꯨꯝ ꯑꯃꯅꯦ ꯑꯗꯨꯃꯥꯏꯅ ꯆꯥꯏ ꯎꯝ ꯍꯥꯎꯇ꯭ꯔꯁꯨ ꯑꯗꯨꯝ ꯍꯥꯎꯔꯦ ꯌꯦꯔꯨꯝ ꯌꯥꯎꯕꯅꯤꯅ ꯑꯗꯨꯝ ꯍꯥꯎꯔꯦ ꯍꯥꯏꯇꯥꯔꯦ ꯍꯥꯎꯇꯦꯗꯤ ꯍꯥꯏꯔꯔꯣꯏ
ꯍꯦ ꯍꯦ ꯌꯦꯔꯨꯝ ꯌꯥꯎꯔꯗꯤ ꯌꯥꯔꯦ ꯀꯩꯅꯣ
ꯎꯝ ꯌꯦꯔꯨꯝ ꯌꯥꯎꯔꯗꯤ ꯌꯥ ꯌꯦꯔꯨꯝ ꯌꯥꯎꯔꯗꯤ ꯑꯗꯨꯝ ꯌꯥꯔꯦ
ꯍꯣꯏ ꯑꯗꯨꯅꯦ
ꯁꯤꯁꯇ꯭ꯔꯗꯤ ꯀꯌꯥꯝ ꯃꯤ ꯁꯛꯈꯪ ꯃꯥꯏꯈꯪꯅꯔꯒꯦ
ꯑꯥꯏꯅꯣ
ꯑꯥ ꯃꯤ ꯀꯌꯥꯝ ꯍꯥꯏꯗꯤ ꯃꯤ ꯀꯌꯥꯝ ꯈꯪꯅꯔꯒꯦ ꯍꯥꯏꯕ ꯑꯅꯧꯕ
ꯑꯥ ꯌꯥꯝꯗ꯭ꯔꯤꯌꯦ ꯑꯩꯗꯤ
ꯑꯣ ꯀꯨꯏꯗ꯭ꯔꯤꯕ ꯑꯣꯏꯗꯣꯏꯔꯥ
ꯍꯣꯏ ꯀꯨꯏ ꯀꯨꯏꯗ꯭ꯔꯤꯌꯦ ꯅꯪꯗꯤ
ꯎꯝ ꯑꯩ ꯍꯞꯇꯥ ꯑꯃ ꯑꯅꯤꯗꯤ ꯁꯨꯖꯜꯂꯛꯑꯦ ꯑꯗꯨꯝ ꯈꯔꯗꯤ ꯑꯗꯨꯝ ꯈꯪꯅꯔꯦ ꯁꯤꯁꯇꯔ ꯍꯣꯏꯒꯨꯝꯕ ꯃꯌꯥꯝ ꯑꯅꯧ ꯑꯅꯧꯕ ꯑꯗꯨꯝ ꯁꯥꯟꯅꯔꯦ ꯍꯥꯏ ꯇꯔꯦ ꯅꯍꯟꯉꯩ ꯊꯦꯡꯅꯗꯕ ꯀꯌꯥ ꯑꯃ ꯊꯦꯡꯅꯔꯦ ꯋꯥꯔꯤ ꯋꯥꯇꯏ ꯑꯗꯨ ꯁꯥꯟꯅꯔꯦ ꯈꯪꯅꯔꯦ ꯍꯥꯏꯇꯕꯅꯤꯅꯦ
ꯀꯨꯏꯔꯦꯅꯦ ꯅꯪꯗꯤ ꯑꯗꯨꯗꯤ ꯑꯩꯗꯤ ꯉꯔꯥꯡ ꯈꯛꯇ ꯇꯧꯕꯅꯦ
ꯑꯣ ꯍꯣꯏ ꯑꯗꯨꯗꯤ ꯗꯤꯁꯇꯔ ꯅꯧꯔꯤꯗ ꯑꯗꯨ ꯑꯣꯏꯇꯥꯔꯁꯨ ꯀꯩꯁꯨ ꯀꯥꯏꯗꯦꯗ ꯀꯣꯜꯗꯤ ꯑꯩꯈꯣꯏꯗꯤ ꯀꯣꯜ ꯇꯧꯗ꯭ꯔꯤꯉꯥꯏꯗꯒꯤ ꯇꯧꯔꯛꯄꯅꯦꯕꯀꯣ
ꯑꯥꯎ
ꯃꯣꯏꯅ ꯀꯣꯜ ꯇꯧꯈꯠꯂꯣ ꯍꯥꯏꯔꯛꯄꯗꯒꯤ ꯀꯣꯜ ꯇꯧꯈꯠꯄꯗ ꯑꯃꯨꯛ ꯑꯣꯟꯗꯔꯛꯄꯗꯒꯤ ꯀꯣꯜ ꯑꯃꯨꯛ ꯇꯥꯛꯄꯅꯦ ꯑꯗꯨꯅ ꯑꯩꯈꯣꯏꯗꯤ ꯍꯥꯟꯅ ꯇꯧꯊꯣꯛꯈ꯭ꯔꯕꯅꯤꯅ ꯂꯤꯃꯤꯠ ꯂꯩ ꯁꯨꯈ꯭ꯔꯦꯕ ꯑꯗꯨꯅ ꯢꯁꯇꯔ ꯍꯣꯏꯗ ꯀꯣꯜ ꯇꯧꯕ ꯈꯣꯠꯄ ꯀꯩꯝ ꯆꯠꯇ꯭ꯔꯦꯕ
ꯑꯗꯨꯝ ꯑꯗꯨꯗꯤ ꯆꯠꯂꯔꯣꯏꯗ꯭ꯔꯣ
ꯃꯤꯅ ꯀꯣꯜ ꯇꯧꯔꯛꯄꯒ ꯋꯥꯔꯤ ꯁꯥꯕꯗꯤ ꯌꯥꯏꯌꯦꯕꯀꯣ ꯑꯩꯈꯣꯏꯅ ꯑꯇꯣꯞꯄ ꯑꯃꯗ ꯀꯣꯜ ꯇꯧꯔꯒ ꯁꯤꯁꯇꯔ ꯇꯧꯔꯤꯕ ꯃꯑꯣꯡꯁꯤꯗꯤ ꯑꯩꯈꯣꯏꯗꯤ ꯌꯥꯔꯣꯏꯌꯦꯕ ꯑꯩꯈꯣꯏꯗꯤ ꯂꯤꯃꯤꯠ ꯌꯧꯈ꯭ꯔꯦꯕ ꯃꯣꯏ ꯍꯟꯗꯛꯀꯤ ꯀꯩꯅꯣꯁꯤꯒꯤ ꯑꯣꯏꯅꯗꯤ ꯑꯗꯨ ꯃꯊꯪꯒꯤ ꯂꯥꯛꯄ ꯑꯃꯨꯛ ꯃꯥꯏꯅ ꯉꯥꯏꯕ ꯇꯥꯔꯦ
ꯑꯗꯣ ꯑꯗꯨꯒꯨꯝꯕ ꯋꯥꯔꯤ ꯁꯥꯕ ꯌꯥꯕ꯭ꯔꯣ
ꯎꯝ ꯎꯝ ꯑꯗꯨ ꯃꯣꯏ ꯃꯔꯝꯗꯗꯤ ꯌꯝ ꯄꯜꯂꯨꯅꯨ ꯑꯗꯩ ꯌꯝ ꯄꯟꯕ ꯌꯗꯦ ꯃꯣꯏ ꯅꯤꯌꯣꯝꯗ ꯌꯥꯎꯕꯅꯦ
ꯑꯥ
ꯑꯗꯨꯃꯥꯏꯅ ꯑꯣꯏꯕꯅꯦ ꯋꯥꯔꯤ ꯃꯣꯏꯒꯤ ꯖꯥꯠ ꯖꯥꯠꯅꯤ ꯑꯩꯁꯨ ꯈꯪꯗꯦ ꯀꯃꯥꯏꯅꯕꯨ ꯇꯧꯔꯤꯕꯅꯣ
ꯀꯩꯗꯧꯔꯤꯅꯣ ꯍꯧꯖꯤꯛꯇꯤ ꯁꯣꯝꯗꯤ
ꯍꯧꯖꯤꯛꯁꯦ ꯍꯜꯂꯛꯇ ꯉꯥꯏꯔꯤꯌꯦ ꯁꯤꯁꯇꯔ ꯍꯥꯏꯗꯤꯖꯦ ꯊꯕꯛ ꯑꯃ ꯆꯠꯊꯣꯛꯎꯕ ꯑꯗꯨꯒꯤ ꯋꯥꯗꯅ ꯄꯣꯠ ꯊꯥꯔꯝꯃꯤꯖꯥꯠꯅꯦ ꯁꯤꯁꯇꯔ ꯍꯣꯏꯗꯤ ꯀꯩꯅꯣ ꯇꯧꯗ꯭ꯔꯣ ꯑꯥ ꯋꯥꯔꯜ ꯀꯞ ꯀꯩꯀꯩꯒꯗꯤ ꯌꯦꯡꯗ꯭ꯔꯣ
ꯋꯥꯜꯀꯞꯀ ꯌꯦꯡꯗꯦꯗ ꯑꯩꯈꯣꯏꯗꯤ ꯅꯣꯡꯃꯈꯛꯇ ꯌꯦꯡꯕꯤꯌꯦ ꯀꯩꯅꯣꯗꯣ ꯄꯣꯔꯇꯨꯒꯣꯜ ꯁꯥꯟꯅꯕ ꯅꯨꯃꯤꯠꯇꯣ ꯑꯗꯨꯒꯤ ꯅꯨꯃꯤꯠ ꯈꯛꯇ ꯌꯦꯡꯕꯤꯌꯦ ꯁꯣꯝꯗꯤ ꯀꯅꯥꯒ ꯁꯞꯄꯣꯔꯠ ꯇꯧꯔꯤꯕꯅꯣ
ꯎ ꯃꯤꯗꯤ ꯑꯗꯨꯝ ꯂꯣꯏ ꯁꯞꯄꯣꯔꯠ ꯇꯧꯋꯦ ꯇꯤꯝ ꯈꯨꯗꯤꯡꯃꯛ ꯑꯗꯨꯝ ꯂꯣꯏ ꯅꯨꯡꯁꯤ ꯍꯥꯏꯇꯥꯔꯦ ꯑꯗꯨꯅ ꯑꯗꯨꯝ ꯂꯣꯏ ꯑꯗꯨꯝ ꯌꯦꯡꯉꯦ ꯍꯏꯇꯥꯔꯦ ꯑꯗꯨꯃꯥꯏꯅ
ꯂꯣꯏꯅ
ꯂꯣꯏꯅꯃꯛꯇꯤ ꯅꯠꯇꯦ ꯑꯗꯨꯏꯇꯥꯔꯗꯤ ꯌꯦꯡꯅꯤꯡꯕ ꯌꯦꯡꯅꯤꯡꯕ ꯑꯩꯅ ꯄꯥꯝꯖꯕ ꯄꯥꯝꯖꯕ ꯇꯤꯝꯗꯣ ꯈꯜꯂꯒ ꯑꯗꯨꯝ ꯌꯦꯡꯉꯦ ꯍꯥꯏꯇꯥꯔꯦ ꯗꯤ ꯑꯩꯅ ꯌꯦꯡꯕꯗ ꯅꯨꯡꯉꯥꯏꯒꯅꯤ ꯈꯟꯖꯕ ꯂꯩꯗꯅ
ꯍꯣꯏ ꯍꯣꯏ
ꯑꯗꯨꯃꯥꯏꯅ ꯃꯣꯏꯒꯤ ꯀꯟꯇ꯭ꯔꯤ ꯀꯟꯇ꯭ꯔꯤꯈꯩꯗꯨ ꯌꯦꯡꯉꯒ ꯌꯦꯡꯉꯦ ꯍꯏꯇꯥꯔꯦ ꯑ ꯁꯤꯁꯇꯔꯖꯤ ꯐꯝꯃꯝꯕꯅꯤ ꯍꯥꯏꯕ꯭ꯔꯣ
ꯑꯩꯁꯦ ꯍꯧꯖꯤꯛ ꯍꯤꯞꯄꯦ
ꯑꯣ ꯐꯝꯕꯗꯒꯤ ꯋꯥꯗꯅ ꯍꯤꯞꯄꯕ
ꯑꯥ ꯑꯗꯣ ꯅꯪꯗꯤ ꯂꯦꯞꯄ꯭ꯔ ꯐꯝꯕ꯭ꯔ
ꯑ ꯑꯩꯈꯣꯏꯗꯤ ꯑꯗꯨꯝ ꯍꯤꯞꯄꯤꯅꯤ ꯑꯩꯈꯣꯏꯗꯤ ꯄꯣꯊꯥꯕꯗ ꯐꯝꯕ ꯍꯩꯅꯗꯦ ꯍꯤꯞꯇꯦꯗ ꯍꯤꯞꯄꯦ ꯑꯗꯨꯝ ꯑꯣ ꯁꯤꯁꯇꯔ ꯍꯣꯏꯗꯤ ꯀꯩꯅꯣ ꯇꯧꯕ꯭ꯔꯣ ꯋꯦꯗꯔ ꯀꯟꯗꯤꯁꯟꯗꯤ ꯀꯃꯥꯏꯅ ꯇꯧꯔꯤꯒꯦ ꯅꯣꯡ ꯌꯥꯝ ꯆꯨꯕ꯭ꯔꯣ ꯍꯧꯖꯤꯛꯀꯥꯟ ꯥꯁꯖꯤꯕꯨ ꯅꯠꯇ꯭ꯔꯒ ꯌꯝ ꯁꯥꯕ꯭ꯔꯣ ꯅꯠꯇ꯭ꯔꯒ ꯀꯃꯥꯏꯅ ꯇꯧꯔꯤꯒꯦ
ꯉꯁꯥꯏꯗꯣ ꯅꯣꯡ ꯈꯔ ꯆꯨꯕꯅꯦ ꯑꯗꯣ ꯍꯧꯖꯤꯛ ꯑꯃꯨꯛ ꯐꯥꯜꯂꯦ ꯌꯥꯝ ꯁꯥꯕ ꯍꯥꯏꯁꯦ ꯌꯥꯝ ꯁꯥꯔꯒ ꯂꯩꯕ ꯉꯝꯗ꯭ꯔꯦ ꯍꯥꯏꯕꯗꯤ ꯅꯠꯇꯦ ꯗꯦꯗꯥ ꯑꯗꯨꯝ ꯁꯝꯃꯔꯅꯦꯅ ꯈꯔꯕꯨꯗꯤ ꯑꯗꯨꯝ ꯁꯥꯥꯔꯦꯗꯅ
ꯑꯥ ꯅ ꯅꯠꯇꯕ ꯍꯥꯏꯗꯤ ꯁꯝꯃꯔ ꯁꯝꯃꯔꯒꯤ ꯈꯨꯁꯥ ꯍꯥꯏꯕ ꯑꯃ ꯂꯩꯗꯅ ꯍꯥꯏꯕꯗꯤ ꯈꯣꯏꯗ ꯆꯠ ꯄꯗꯁꯨ ꯌꯥꯝꯅ ꯁ꯭ꯋꯤꯠ ꯑꯣꯏ ꯀꯅꯣ ꯑꯣꯏꯕ ꯑꯗꯒꯤ ꯑꯩꯈꯣꯏ ꯏꯁꯥꯖꯨ ꯑꯦꯛꯖꯣꯁꯇꯦꯠ ꯑꯣꯏꯕ ꯍꯥꯏꯕ ꯑꯃꯖꯨ ꯂꯩꯗꯅ ꯑꯗꯨ ꯑꯣꯏꯕ꯭ꯔ ꯍꯪꯕꯅꯤ ꯅꯣꯔꯃꯦꯜꯗꯦ ꯑꯣꯏꯗꯕ꯭ꯔ ꯍꯥꯏꯕꯅꯤ ꯍꯪꯕꯅꯤꯗ
ꯍꯣꯏ ꯗꯥ ꯑꯗꯨꯕꯨꯗꯤ ꯑꯗꯨꯝ ꯂꯦꯡꯕꯒꯗꯤ ꯌꯥꯗ꯭ꯔꯦ ꯂꯦꯡꯔꯗꯤ ꯑꯗꯨꯝ ꯁꯥꯔꯦ
ꯑꯥ ꯑꯣ ꯑꯗꯨꯗꯤ ꯈꯔ ꯑꯗꯨꯝ ꯁꯥꯔꯦ ꯍꯥꯏꯕꯒꯤ
ꯈꯔꯗꯤ ꯑꯗꯨꯝ ꯁꯥꯔꯦ ꯍꯥꯏꯕ ꯇꯥꯔꯦ
ꯑꯣ
ꯃꯩ ꯂꯥꯛꯇ꯭ꯔꯗꯤ ꯍꯣꯏ ꯍꯥꯏꯔꯣ
ꯀꯅꯣ ꯂꯩꯕ꯭ꯔꯣ ꯍꯥꯏꯗꯤ ꯃꯐꯝ ꯐꯖꯕ ꯀꯣꯏꯔꯛꯄ ꯌꯥꯕ ꯃꯐꯝꯒ ꯂꯩꯕ꯭ꯔꯣ
ꯀꯣꯏꯔꯛꯑꯣ ꯃꯌꯥꯝ ꯂꯩ ꯀꯣꯏꯕ ꯃꯐꯝ
ꯑ ꯑꯃꯅꯤꯗ ꯍꯥꯏꯕꯤꯔꯛꯎꯅꯦ ꯇꯥꯖꯒꯦ
ꯃꯐꯝꯁꯦ ꯀꯥꯏ ꯀꯥꯏꯗ ꯍꯥꯏꯗꯣꯏꯅꯣ ꯈꯪꯗ꯭ꯔꯦ ꯆꯠꯇ꯭ꯔꯗꯤ ꯈꯪꯉꯣꯏ
ꯑꯩ ꯁꯤꯁꯇꯔ ꯍꯧꯖꯤꯛꯇ ꯂꯩꯌꯦꯅ ꯍꯥꯏꯒꯤꯗꯨꯗꯤ
ꯂꯩꯕꯨꯗꯤ ꯂꯩꯌꯦꯕꯀꯣ
ꯍꯥꯏꯗꯤ ꯂꯩꯗꯅ ꯍꯥꯏꯗꯤ ꯋꯥꯠ ꯋꯥꯇꯔ ꯐꯣꯜꯕꯨ ꯑꯣꯏꯔꯣ ꯑꯗꯒꯤ ꯍꯥꯏꯗꯤ ꯄꯤꯛꯅꯤꯛ ꯏꯁꯄꯣꯠ ꯐꯖꯕꯕꯨ ꯑꯣꯏꯔꯣ ꯂꯩꯗꯅ ꯌꯥꯝ ꯐꯖ ꯐꯖꯕ ꯂꯩꯗꯅꯥ
ꯂꯩ ꯍꯥꯏ ꯑꯗꯣ ꯑꯩꯁꯨ ꯆꯠꯇ꯭ꯔꯤꯌꯦꯕ ꯑꯃꯨꯛꯐꯥꯎ ꯑꯗꯨꯒꯤ ꯈꯪꯗꯦꯕ
ꯑꯁ ꯑꯗꯨꯗꯤ ꯌꯥꯝ ꯂꯨꯔꯤꯅꯦ
ꯑꯗꯣ ꯅꯪ ꯂꯥꯛꯄ ꯀꯥꯟꯗ ꯆꯠꯃꯤꯟꯅꯔꯁꯦ ꯀꯣꯏꯃꯤꯟꯅꯔꯁꯦ ꯑꯗꯨꯗꯤ ꯈꯪꯃꯤꯟ ꯈꯪꯔꯅꯤ
ꯑꯣ ꯑꯗꯨꯗꯤ ꯑꯩꯈꯣꯏ ꯂꯥꯛꯄꯃ ꯆꯪꯉꯤꯅꯦ
ꯑꯥ ꯍꯣꯏ ꯅꯣꯏ ꯂꯥꯛꯇ꯭ꯔꯗꯤ ꯈꯪꯉꯔꯣꯏꯕ
ꯑꯣ ꯍꯣꯏ ꯂꯥꯛꯊꯣꯛꯁꯤꯉꯥꯏꯗꯅ ꯀꯩꯅꯣ ꯍꯦꯂꯤꯀꯣꯞꯇꯔꯗ ꯂꯥꯛꯑ ꯂꯣꯏꯔꯦ
ꯃꯥꯟꯅꯤ
ꯁꯤꯁꯇꯔ ꯏꯝꯐꯥꯜꯗꯒꯗꯤ ꯀꯣꯏꯔꯛꯇ꯭ꯔꯣ
ꯁꯤ ꯏꯝꯐꯥꯜꯗ ꯂꯩꯌꯦ
ꯑꯣ ꯏꯝꯐꯥꯜꯗ ꯂꯩꯌꯦꯕ ꯑꯩꯗꯤ ꯑꯣ ꯂꯩꯇꯕ ꯈꯨꯟꯗ ꯂꯩꯅꯕꯁꯨ ꯌꯥꯎꯋꯦꯕꯀꯣ ꯃꯌꯥꯝ ꯁꯥꯟꯅꯕꯅꯤꯅ ꯑꯣ ꯑꯗꯨꯗ ꯁꯨꯝ ꯍꯪꯉꯛꯏꯅꯦ ꯁꯤꯁꯇꯔꯗꯤ ꯁꯨꯃꯥꯏꯅ ꯇꯧꯕ꯭ꯔꯥ ꯏꯝꯐꯥꯜꯗ ꯂꯥꯛꯄ꯭ꯔꯥꯅ ꯍꯪꯉꯩꯅꯤ
ꯑ ꯏꯝꯐꯥꯜꯗ ꯂꯩꯌꯦ ꯂꯥꯏꯔꯤꯛ ꯇꯝꯕꯅꯦ ꯁꯣꯝꯗꯤ
ꯎꯝ ꯑꯩꯖꯨ ꯑꯩꯗꯤ ꯂꯣꯏꯁꯤꯟꯈ꯭ꯔꯦ ꯇꯝꯕ ꯑꯗꯨꯅ ꯍꯧꯖꯤꯛꯇꯤ ꯊꯕꯛꯀꯨꯝꯕ ꯑꯣꯏꯅ ꯌꯦꯡꯉꯤ ꯍꯥꯏꯇꯥꯔꯦ ꯊꯕꯛꯀꯨꯝꯕ ꯁꯨꯝ ꯃꯆꯥ ꯃꯆꯥ ꯇꯧꯔꯤ
ꯐꯩꯌꯦ ꯐꯖꯅ ꯇꯧꯔꯣ ꯑꯗꯨꯗꯤ
ꯑꯥ
ꯁꯥꯗ꯭ꯔꯣ ꯅꯣꯏꯗꯗꯤ ꯀꯃꯥꯏꯅ ꯇꯧꯕ꯭ꯔꯥ
ꯑꯩꯈꯣꯏꯗꯗꯤ ꯌꯥꯝ ꯁꯥꯏꯌꯦ ꯍꯧꯖꯤꯛꯀꯥꯟꯖꯦ ꯅꯨꯡꯁꯥ ꯁꯥꯗ꯭ꯔꯖꯨ ꯑꯣꯝꯆꯥꯛꯅꯕ ꯍꯥꯏꯒꯗ꯭ꯔꯥ ꯑ ꯑꯗꯨ ꯃꯌꯥꯝ ꯑꯣꯏꯌꯦ
ꯑꯣ
ꯑꯣ ꯁꯤꯁꯇꯔ ꯍꯣꯏꯗꯤ ꯀꯩꯅꯣꯕꯨꯗꯤ ꯀꯩꯅꯣꯑꯥꯡ ꯁꯥ ꯅꯨꯡ ꯊꯣꯡꯕꯒꯗꯤ ꯍꯩꯇ꯭ꯔꯣ
ꯍꯩꯌꯦ
ꯀꯔꯤ ꯃ ꯀꯩ ꯀꯩꯁꯥꯅ ꯍꯦꯟꯅ ꯍꯩꯒꯦ ꯁꯟꯁꯥꯅ ꯍꯣꯏꯕ꯭ꯔꯣ ꯅꯠꯇ꯭ꯔ ꯑꯣꯛꯁꯥꯅ ꯑꯣꯏꯕ꯭ꯔꯣ
ꯑꯣꯛꯁꯥꯗꯤ ꯆꯥꯗꯦ ꯑꯩꯗꯤ ꯑꯗꯣ ꯁꯟꯁꯥꯒꯨꯝꯕ ꯌꯦꯟꯒꯨꯝꯕ ꯉꯥꯁꯨ ꯊꯣꯡ ꯕ ꯍꯩꯇꯦ
ꯑꯣꯁ ꯑꯗꯨꯗꯤ ꯃꯍꯥꯎ ꯌꯦꯡꯅꯤꯡꯒ꯭ꯔꯦꯗ
ꯐ꯭ꯔꯤ ꯑꯗꯨꯝ ꯌꯥꯕꯨꯗꯤ ꯌꯥꯏ ꯑꯗꯨꯕꯨ ꯈꯪꯗꯦ
ꯊꯣꯡꯗ꯭ꯔꯣ ꯁꯤꯁꯇꯔꯅ ꯊꯣꯡꯕꯒꯗꯤ ꯌꯥꯎꯗ꯭ꯔꯣ
ꯉꯥꯕꯨꯗꯤ ꯊꯣꯡꯗ꯭ꯔꯤꯗ ꯌꯦꯟꯒꯨꯝꯕꯗꯤ ꯊꯣꯡꯈ꯭ꯔꯦ ꯌꯦꯟꯒꯨꯝꯕꯗꯤ ꯊꯣꯡꯕ ꯍꯩꯌꯦ ꯁꯟꯁꯥꯔꯒꯨꯝꯕꯁꯨ ꯑꯗꯨꯝ ꯊꯣꯡꯕ ꯌꯥꯏ
ꯑꯁ ꯑꯗꯨꯗꯤ ꯁꯤꯁꯇꯔꯅ ꯍꯣꯡꯧꯕ ꯁꯟꯁꯥꯗꯣ ꯑꯈꯣꯏ ꯃꯍꯥꯎ ꯌꯦꯡꯕ ꯌꯥꯏꯅꯀꯣ ꯑꯣ ꯑꯩꯅ ꯁꯥ ꯂꯩꯔꯛ ꯑꯣ ꯍꯥꯏꯔꯣ
ꯑ ꯍ ꯈ꯭ꯋꯥꯏꯗꯒꯤ ꯊꯣꯡꯕ ꯀꯩꯅꯣ ꯇꯧꯁꯤꯔꯥ ꯆꯝꯐꯨꯠꯇꯣ
ꯍ ꯍ ꯍ ꯑꯗꯨꯗꯤ ꯌꯥꯝ ꯁꯤꯝꯄꯜ ꯑꯣꯢꯗ꯭ꯔꯣ ꯃꯤ ꯍꯥꯢꯗꯤ ꯃꯣꯢ ꯍꯩꯔꯝꯗꯧ ꯃꯥꯜꯂꯤꯍꯦ
ꯂꯩꯩꯌꯦꯗ
ꯑꯣ ꯍꯣꯏꯅꯦ ꯑꯔꯥꯏꯕꯗꯁꯨ ꯑꯔꯨꯕ ꯍꯥꯢꯕ ꯂꯩ ꯑꯃꯨꯛꯁꯨ ꯂꯩ ꯂꯩꯇꯕ ꯅꯠꯇꯦ
ꯑꯍꯥꯟꯕ ꯑꯣꯕꯔ ꯀꯨꯛ ꯇꯧꯕꯁꯨ ꯂꯩꯗꯥꯅ
ꯑꯣ ꯁꯤꯁꯇꯔ ꯀꯩꯅꯣꯒꯕꯨꯗꯤ ꯍꯩꯇ꯭ꯔꯣ ꯀꯩ ꯍꯥꯏꯅꯤ ꯑ ꯀꯩꯕ ꯀꯔꯤ ꯀꯥꯃꯥꯏ ꯍꯁꯤꯒꯦ ꯃꯥ ꯔꯣꯁ ꯇꯧꯕ ꯈꯣꯠꯄ ꯂꯩꯗꯅ ꯑꯗꯒꯤ ꯏꯁꯃꯣꯛ ꯄꯧꯒ
ꯂꯥꯏꯕꯗꯤ ꯑꯗꯨꯝ ꯍꯣꯏ ꯇꯧꯕꯗꯤ ꯇꯧꯗ꯭ꯔ꯭ꯤ ꯌꯨꯇ꯭ꯌꯨꯕꯇ ꯌꯦꯡꯉꯒꯥ ꯂꯥꯏꯗꯧ ꯍꯣ ꯍꯣ
ꯍꯦ ꯍꯦ ꯍꯦ ꯑꯁ ꯑꯗꯨꯗꯤ ꯑꯗꯨꯗꯤ ꯍꯩꯇꯦ ꯍꯥꯏꯕꯅꯦꯅ
ꯍꯥ ꯍꯥ ꯍꯥ ꯍꯥ ꯑꯗꯨꯝ ꯍꯣꯏ ꯐꯖꯅꯗꯤ ꯑꯩ ꯑꯣꯏꯅꯕꯨꯗꯤ ꯁꯦꯝꯗ꯭ꯔꯤꯕꯀꯣ ꯏꯃꯥꯟꯅꯕꯤꯁꯤꯡ ꯁꯦꯝꯕꯗꯣ ꯑꯍꯥ ꯍꯥ ꯁꯦꯝꯕꯗ ꯑꯩꯁꯨꯦ ꯇ꯭ꯔꯥꯏ ꯇꯧꯕꯗ ꯌꯥꯝꯅ ꯂꯥꯏꯕ ꯍꯥꯏꯕ ꯇꯥꯔꯦ
ꯑꯣ ꯑꯩꯗꯤ ꯁꯤꯁꯇꯔꯗ ꯍꯩꯕ꯭ꯔꯥ ꯁꯤꯁꯇꯔꯗꯤ ꯇꯧꯕ꯭ꯔꯥꯅ ꯄ꯭ꯔꯦꯛꯇꯤꯁ ꯇꯧꯕ꯭ꯔꯥ ꯍꯥꯏꯕꯅꯤ ꯁꯝꯅ ꯍꯥꯏꯔꯕꯗꯀꯣ ꯍꯥ ꯍꯥ ꯍꯥ
ꯍꯣꯏ ꯈꯔꯗꯤ ꯑꯗꯨꯝ ꯄꯥꯏꯕꯨꯗꯤ ꯄꯥꯏꯕꯤꯔꯦ ꯍꯥꯏꯕ ꯇꯥꯔꯦ
ꯁꯤꯁꯇꯔꯒꯤ ꯐ꯭ꯔꯦꯟꯁꯤꯡꯗꯤ ꯇꯧꯗꯕ꯭ꯔꯣ ꯁꯤꯒꯨꯝꯕꯁꯦ
ꯀꯔꯤ ꯍꯥꯏꯕ
ꯍꯥꯏꯗꯤ ꯁꯤꯁꯇꯔꯒꯤ ꯐ꯭ꯔꯦꯟ ꯁꯥꯔꯀꯜꯁꯤꯡꯗꯗꯤ ꯁꯤꯕꯁꯦ ꯁꯨꯃꯥꯏꯅ ꯀꯩꯅꯣ ꯇꯧꯕꯒꯤꯁꯦ ꯃꯣꯏꯗꯗꯤ ꯈꯪꯗꯕ꯭ꯔꯥ ꯍꯥꯏꯕ ꯍꯥꯏꯗꯤ ꯁꯤꯁꯇꯔ ꯂꯩꯃꯤ ꯂꯩꯃꯤ ꯑꯥ ꯑꯌꯥꯝꯕꯅꯕꯨꯗꯤ ꯈ ꯈꯔꯗꯤ ꯈꯪꯅꯔꯕꯅꯦ
ꯃꯣꯏꯒꯁꯨ ꯑꯗꯨꯝ ꯇꯣꯛ ꯇꯧꯕ ꯌꯥꯎꯋꯤꯗꯅꯅ ꯅꯩꯗꯤ ꯍꯥꯏꯗꯤ ꯅꯨꯄꯥꯒ ꯋꯥꯔꯤ ꯁꯥꯟꯅꯕꯁꯨ ꯇꯧꯕ ꯂꯩꯇꯦ ꯈꯣꯠꯇꯦꯅ ꯍꯥꯏꯕꯁꯨ ꯌꯥꯎꯋꯦꯕꯀꯣ ꯑꯗꯨꯗ ꯁꯨꯝ ꯍꯪꯉꯛꯏꯅꯤꯗ
ꯑꯈꯣꯏ ꯍꯧꯖꯤꯛ ꯍꯣꯁꯇꯦꯜꯗ ꯂꯩꯕꯅꯦꯕꯀꯣ ꯂꯩꯃꯤꯟꯅꯕ ꯑꯈꯣꯏꯒꯤ ꯂꯣꯏꯅꯗꯣ ꯑꯗꯨꯝ ꯌꯥꯎꯋꯦ ꯃꯣꯏꯁꯨ ꯇꯧꯕꯅꯦ
ꯑꯣ ꯍꯣꯁꯇꯦꯜꯁꯦ ꯀꯩꯅꯣꯒꯤꯔꯣ ꯑꯥ ꯗꯤ ꯑꯦꯝ ꯌꯨꯒꯤ ꯑꯣꯏꯗꯣꯏꯔꯥ
ꯀꯔꯤ ꯍꯥꯏꯕ
ꯑꯥ ꯍꯣꯁꯇꯦꯜ ꯖꯦ ꯗꯤ ꯑꯦꯝ ꯀꯣꯂꯦꯖꯀꯤ ꯑꯣꯏ ꯑꯣꯏꯔꯤꯔ
ꯅꯠꯇꯦ ꯅꯠꯇꯦ ꯑꯩꯈꯣꯏ ꯅꯔꯁꯤꯡ ꯇꯝꯕꯅꯦ
ꯅꯔꯁꯤꯡ ꯇꯝꯕ ꯑꯩꯁ ꯑꯗꯨꯗꯤ ꯔꯤꯝꯁꯀꯤꯗꯀꯣ ꯂꯝꯐꯦꯜ
ꯖꯦꯅꯤꯝꯁꯇ
ꯖꯦꯅꯤꯝꯁꯇ ꯑꯃ ꯑꯣ ꯈꯤꯇꯪ ꯂꯥꯞꯊꯣꯛꯈ꯭ꯔꯦꯅꯦ ꯑꯗꯨꯗꯤ
ꯍꯣꯏ
ꯑꯣ ꯅꯇꯗꯤ ꯑꯣ ꯁꯤꯁꯇꯔꯍꯣꯏꯁꯦ ꯖꯤꯛ ꯇꯝꯃꯤꯕꯅꯦꯕ ꯀꯣꯍꯣ
ꯍꯣꯏ ꯇꯝꯕꯅꯦ ꯂꯣꯏꯗꯔ꯭ꯤ ꯍꯟꯗꯛꯅ ꯂꯣꯏꯗꯧꯕ ꯐꯦꯃꯤꯂꯤ ꯑꯣꯏꯕꯥ
ꯑꯗꯨꯗꯤ ꯈꯔ ꯂꯩꯔꯒ ꯑꯣ ꯁꯤꯁꯇꯔ ꯍꯣꯏꯗꯤ ꯇꯥꯟꯅꯕ ꯌꯥꯔꯦꯅꯦ
ꯍꯦ ꯍꯦ ꯌꯦꯡꯕ ꯇꯥꯔꯦ
ꯑꯣ ꯁꯤꯁꯠꯔꯍꯣꯏꯒꯤꯗꯤ ꯏꯊꯧꯅꯦ ꯍꯥꯏꯗꯥꯏꯅꯦ ꯃꯤꯒꯤ ꯁꯦꯕꯥ ꯇꯧꯕꯁꯦ
ꯍꯣꯏ ꯑꯗꯨꯝ ꯍꯣꯏ ꯍꯥꯏꯔ ꯍꯥꯏ ꯍꯣꯏ ꯑꯗꯨꯝ ꯍꯥꯏꯔꯒꯦ ꯑꯗꯨꯗꯤ
ꯑꯦ ꯍꯦ ꯑꯗꯨꯗꯤ ꯁꯣꯏꯔꯦ ꯁꯤꯁꯇꯔ ꯑꯗꯨꯃꯥꯏ ꯍꯥꯏꯔꯤ ꯃꯤꯑꯦ ꯍꯥꯏꯅꯕꯅꯦꯍꯦ
ꯑꯩꯀꯩ ꯍꯥ
ꯍꯥꯏꯗꯤ ꯄꯦꯁꯦꯟ ꯁꯔꯚ ꯇꯧꯕꯁꯦ ꯑꯩꯈꯣꯏꯒꯤ ꯏꯊꯧꯅꯤ ꯗ꯭ꯌꯨꯇꯤꯅꯤ ꯀꯥꯏꯅ ꯍꯥꯏꯅꯗꯥꯏꯅꯦ
ꯑꯍꯣꯏ ꯍꯥꯏꯅꯕꯅꯦ
ꯑꯣ ꯁꯤ ꯃꯤꯁꯇꯔ ꯂꯥꯁ ꯑꯣꯏꯗꯣꯏꯅꯦꯕꯀꯣ
ꯍꯣꯏ
ꯏꯝꯇꯟ ꯒꯨꯝꯕꯒꯗꯤ ꯆꯠꯂꯝꯗꯧ ꯃꯥꯜꯂꯦ ꯑꯗꯨꯗꯤ
ꯍꯣꯏ ꯏꯟꯇꯔꯟꯁꯨ ꯆꯠꯀꯅꯤ ꯍꯧꯖꯤꯛ ꯍꯧꯖꯤꯛꯅ ꯑꯥ
ꯑꯥ ꯀꯩꯅꯣꯗꯤ ꯇꯪꯈꯥꯏꯗꯤ ꯆꯠꯈ꯭ꯔꯦ ꯑꯗꯨꯒ ꯂꯣꯏꯕ ꯀꯥꯟꯗꯀꯣ ꯑꯃꯨꯛꯀ ꯆꯠꯗꯧ ꯃꯥꯜꯂꯦ ꯑꯗꯣ ꯍꯧꯖꯤꯛ ꯍꯧꯖꯤꯛꯅ ꯅꯥꯏꯠ ꯗ꯭ꯌꯨꯇꯤ ꯊꯥꯕꯀꯣ
ꯑꯣ ꯆꯥꯆꯥ
ꯅꯨꯡꯉꯥꯏꯕ꯭ꯔꯣ ꯀꯃꯥꯏꯅ ꯇꯧꯒꯦ ꯏꯟꯇꯔꯟꯁꯤꯕꯨ ꯋꯥꯕ꯭ꯔꯣ ꯄꯦꯁꯦꯟꯒ ꯍꯦꯟꯗꯜ ꯇꯧꯕꯁꯤꯕꯨ
ꯋꯥꯏ ꯍꯦꯗ ꯑꯗꯨꯝ ꯍꯣꯏ ꯌꯥꯝ ꯊꯕꯛ ꯍꯥꯏꯕꯁꯤ ꯗꯤ ꯋꯥꯗꯕꯗꯤ ꯂꯩꯇꯦꯗꯅ ꯃꯥ ꯃꯥꯒꯤ ꯑꯗꯨꯝ ꯃꯥꯒꯤ ꯃꯥꯒꯤ ꯊꯕꯛ ꯑꯋꯥꯕꯕꯨꯗꯤ ꯑꯗꯨꯝ ꯂꯩꯌꯦꯗꯅ
ꯍꯥꯏ ꯂꯩꯗꯅ ꯁꯤꯁꯇꯔꯗ ꯅꯨꯡꯉꯥꯏꯕ ꯏꯁꯥꯗ ꯅꯨꯡꯉꯥꯏꯈꯤꯕ ꯂꯩꯗꯅ ꯑꯗꯩꯁꯨ ꯁꯨꯝ ꯌꯥꯝ ꯂꯩ ꯂꯩꯔꯝꯒꯅꯤꯗꯅ
ꯅꯨꯡꯉꯥꯏ ꯍꯥꯏꯕ ꯇꯥꯔꯦ ꯑꯩꯒꯤꯗꯤ ꯑꯩꯅ ꯄꯥꯝꯔꯒ ꯌꯥꯎꯔ ꯌꯥꯎꯕꯅꯤꯅ
ꯑꯥ
ꯑꯗꯨꯝ ꯅꯨꯡꯉꯥꯏꯗ ꯍꯣꯏ ꯑꯣ ꯐꯥꯕꯁꯨ ꯐꯠꯇꯕꯁꯨ ꯃꯌꯥꯝ ꯊꯦꯡꯅꯩꯗꯅ
ꯑꯥ
ꯃꯤ ꯍꯣꯏ ꯑꯗꯨꯝ ꯅꯨꯡꯉꯥꯏꯌꯦꯗ ꯃꯤꯉꯣꯟ ꯃꯤꯒꯤ ꯁꯦꯕꯥ ꯇꯧꯕ ꯐꯪꯕ ꯇꯧꯕꯤꯕꯁꯨ ꯏꯁꯥꯗ ꯅꯨꯡꯉꯥꯏꯕꯁꯨ ꯐꯥꯎꯋꯦ ꯀꯩꯅꯣꯁꯨ ꯐꯪꯗꯣꯏꯅꯦ ꯃꯤꯅꯁꯨ ꯅꯨꯡꯁꯤꯕꯤꯌꯦ
ꯑꯥ ꯃꯥꯅꯤ ꯆꯨꯝꯃꯤ
ꯈꯣꯟꯊꯤꯁꯨ ꯆꯥꯕꯁꯨ ꯂꯩꯌꯦ
ꯅꯨꯡꯉꯥꯏꯕ ꯂꯩꯔꯗꯤ ꯑꯋꯥꯕꯁꯨ ꯂꯩ ꯍꯥꯏꯗꯨꯅꯤꯗ ꯅꯠꯇ꯭ꯔ ꯍꯥꯏꯗꯤ ꯅꯨꯡꯉꯥꯏꯕꯒꯤ ꯁꯔꯨꯛ ꯑꯃ ꯑꯣꯏꯖꯔꯒ ꯑꯅꯤꯃꯛ ꯃꯤꯛꯁ ꯇꯧꯗꯩꯌꯤ
ꯍꯣꯏ ꯂꯣꯏꯅ ꯑꯅꯤ ꯑꯅꯤ ꯑꯅꯤ ꯂꯩꯒꯗꯕꯅꯦ ꯅꯠꯇ꯭ꯔꯥ
ꯇꯨ ꯃꯥꯅꯦ ꯃꯥꯅꯦ ꯒꯨꯠ ꯁꯥꯏꯠ ꯕꯦꯠ ꯁꯥꯢꯠ ꯑꯅꯤ ꯃꯛ ꯂꯣꯢ ꯑꯗꯨꯝ ꯂꯣꯏꯇ ꯂꯩꯔꯤ ꯑꯗꯨꯝ ꯀꯩꯅꯣ ꯇꯧꯕ꯭ꯔꯣ ꯏꯟꯇ ꯏꯟꯇꯔꯦꯟꯗꯤ ꯑꯗꯨꯝ ꯀꯅꯣꯗ ꯑꯗꯨꯝ ꯄꯨꯗꯣꯢꯔ ꯑ ꯖꯦꯅꯤꯝꯁꯇ ꯑꯗꯨꯝ ꯄꯨꯕ꯭ꯔ ꯅꯠꯇ꯭ꯔꯒ ꯑꯇꯣꯞ ꯗ ꯄꯨꯍꯟꯕ꯭ꯔ ꯀꯃꯥꯏ ꯇꯧꯋꯦ ꯑꯗꯨꯝ